ꯍꯂꯣ ꯏꯃꯥꯟꯅꯕꯤ ꯅꯨꯡꯉꯥꯏꯔꯤꯕꯣ
ꯅꯨꯡꯉꯥꯏꯔꯤꯌꯦ
ꯑ ꯀꯩꯗꯧꯔꯤꯅꯣ
ꯑꯁ ꯍꯜꯂꯛꯇ ꯉꯥꯏꯔꯤ ꯑꯁ
ꯋꯥꯔꯝꯒꯅꯤꯀꯣ
ꯑꯁ ꯋꯥꯔꯦ ꯉꯟꯇꯥꯅ ꯆꯠꯄꯅꯦꯅ
ꯄꯨꯡ ꯀꯌꯥꯗꯩꯅ ꯀꯌꯥꯐꯥꯎꯅꯣ ꯄꯨꯡ ꯇꯔꯦꯠ ꯇꯔꯨꯛꯇꯩꯔꯥꯝ
ꯑ ꯁꯤꯛꯁꯇꯒꯤ ꯅꯥꯏꯟ
ꯇꯔꯨꯛꯇꯩꯅ ꯃꯄꯥꯟ ꯕꯥꯎ ꯀꯣ
ꯎꯝ
ꯃꯤꯗꯤ ꯊꯕꯛ ꯌꯥꯝ ꯐꯩꯌꯦꯀꯣ ꯅꯨꯡꯇꯤ ꯅꯨꯡꯇꯤ ꯈꯨꯗꯤꯡ ꯊꯕꯛ ꯆꯠꯄꯅꯤꯅ ꯑꯦꯗꯤꯛꯀ ꯆꯨꯨꯔꯝꯃꯅꯤ ꯍꯦꯕꯤꯠꯀ ꯆꯨꯨꯔꯝꯃꯅꯤ
ꯑꯁ ꯃꯔꯛ ꯃꯔꯛꯇ ꯇꯜꯂꯦꯍꯦ
ꯏꯗꯤꯠ
ꯇꯥꯟ ꯇꯥꯟꯗꯕꯒꯤꯅꯦ ꯆꯠꯂꯤꯗꯣ
ꯑꯁ ꯇꯜꯂꯁꯨ ꯎꯄꯥꯏ ꯂꯩꯇꯦꯅ ꯎꯄꯥꯏ ꯂꯩꯇꯕꯒꯤꯅꯤꯅꯦ
ꯆꯥꯛꯗꯤ ꯊꯣꯡꯉꯕꯣ ꯊꯣꯡꯗ꯭ꯔꯤ ꯌꯥꯝ ꯊꯦꯡꯉꯦꯅ
ꯍꯟꯂꯛꯇ ꯉꯥꯏꯔꯤ ꯋꯥꯔꯦ ꯄꯣꯊꯥꯔꯤꯅꯤ ꯀꯩꯅꯣ
ꯀꯩ ꯌꯦꯟꯁꯥꯡ ꯊꯣꯡꯒꯗꯨꯢꯅꯣ
ꯑꯁ ꯉꯔꯥꯡꯒꯤ ꯊꯥꯔꯣꯗꯣ ꯆꯥꯔꯅꯤ
ꯉꯔꯥꯡ ꯉꯔꯥꯡ ꯊꯥꯔꯣꯢ ꯆꯥꯕ꯭ꯔꯣ
ꯅꯨꯡꯗꯥꯡꯗ
ꯎꯝ
ꯅꯣꯏ ꯀꯩ ꯊꯣꯡꯗꯣꯏꯅꯣ
ꯈꯪꯗꯦ ꯀꯩ ꯌꯦꯟꯁꯥꯡ ꯊꯣꯡꯒꯗꯨꯢꯅꯣ
ꯑ
ꯑꯍꯥꯥꯎꯕ ꯊꯣꯡꯉ ꯆꯥꯎ ꯀꯩꯅꯣ
ꯎꯝ ꯑꯍꯥꯎꯕ ꯉꯥꯛꯇꯅꯦ ꯆꯥꯔꯤꯁꯦ ꯌꯦꯟꯖꯥꯡ ꯑꯊꯤꯕꯒ ꯆꯥꯗ꯭ꯔꯦ ꯑꯩꯈꯣꯏ ꯑꯌꯨꯛꯇꯅ ꯉꯥ ꯊꯣꯡ ꯅꯨꯡꯊꯤꯟꯗꯅ ꯌꯦꯟ ꯑꯃꯨꯛ ꯊꯣꯡ ꯌꯦꯟ ꯆꯥꯅꯤꯡꯗ꯭ꯔꯀꯥꯟꯗ ꯑꯣꯛꯁꯥꯒꯨꯝꯕ ꯁꯟꯖꯥꯒꯨꯝꯕ ꯑꯃꯨꯛ ꯊꯣꯡꯕꯤ
ꯑꯦꯁ ꯑꯦꯁ ꯄꯩꯁꯥ ꯌꯥꯝ ꯂꯩꯕ ꯃꯥꯜꯂꯦꯀꯣ ꯑꯗꯨꯗꯤ
ꯄꯩꯁꯥ ꯂꯩꯕ ꯅꯠꯇꯦ ꯑꯗꯨꯝ ꯄꯤꯕ ꯃꯤ ꯂꯩꯌꯦ ꯑꯩꯈꯣꯏꯒꯤꯗꯤ ꯑꯩꯈꯣꯏꯕꯨ ꯌꯥꯝꯅ ꯅꯨꯡꯁꯤꯕ ꯂꯩꯕꯀꯣ
ꯑꯁ ꯑꯗꯨ ꯅꯣꯏꯅ ꯆꯥꯊꯔꯦ
ꯆꯥꯊꯥꯔꯦ ꯈꯪꯗꯦ ꯄꯨꯟꯅ ꯃꯁꯤꯡ ꯀꯩꯅꯣ ꯇꯧꯔꯀꯥꯟꯗ ꯍꯌꯦꯡ ꯋꯥꯏ ꯄꯩꯁꯥ ꯄꯨꯜꯂꯞ ꯈꯣꯝꯗꯣꯏꯖꯠꯂ
ꯉꯁꯤꯗꯤ ꯀꯩꯝ ꯆꯠꯂꯣꯏꯗ꯭ꯔꯣ
ꯆꯠꯂꯣꯏꯗ ꯆꯥꯛ ꯂꯥꯝꯗ꯭ꯔꯤꯕꯣ
ꯍꯧꯖꯤꯛ ꯂꯥꯛꯑꯝ ꯆꯥ ꯊꯛꯑꯒ ꯂꯥꯛꯑꯝ
ꯁꯦꯁ ꯆꯥꯛ ꯆꯥꯛꯒꯤ ꯃꯍꯨꯠꯇ ꯏꯟꯖꯥꯡꯒꯨꯝꯕ ꯂꯧꯔꯒ ꯆꯥꯛ ꯊꯣꯡꯅ ꯀꯩꯅꯣ ꯇꯧ ꯌꯥꯗ꯭ꯔꯣ ꯆꯥ ꯊꯛꯄꯗ ꯂꯨꯄꯥ
ꯅꯦ
ꯑꯣ ꯅꯪꯅ ꯀꯨꯟꯊ꯭ꯔꯥ ꯌꯥꯡꯈꯩꯒꯨꯝꯕ ꯊꯥꯛꯢꯔ ꯅꯪ ꯈꯟꯕ ꯌꯥꯟꯈꯩꯒꯤ ꯑꯣꯏꯔꯒꯗꯤ ꯅꯪ ꯍꯟꯖꯥꯡꯒꯗꯤ ꯌꯥꯔꯦꯕ
ꯑꯗꯨ ꯑꯁ ꯆꯥꯅꯤꯡꯕ ꯆꯥꯅꯤꯡꯕ ꯃꯇꯝꯗꯤ ꯀꯣꯟꯅꯗꯦ
ꯌꯨꯝ ꯑꯃꯈꯛꯇꯪꯔ ꯅꯪꯅ ꯆꯠꯂꯤꯁꯦ
ꯎꯝ
ꯅꯣꯏ ꯅꯨꯄꯤꯒꯤꯗꯤ ꯊꯕꯛ ꯋꯥꯠꯇꯦꯅꯦ
ꯑꯁ ꯊꯕꯥꯛ ꯌꯥꯝ ꯂꯩꯌꯦ ꯖꯒꯣꯠ ꯆꯥꯗꯕ
ꯅ ꯅꯣꯏ ꯖꯒꯥꯗꯔꯣ
ꯎꯝ ꯅꯛꯅꯩꯗ ꯇꯦꯟ ꯃꯅꯤꯠꯁ ꯀꯨꯝꯃ ꯈꯠꯇꯅꯦ ꯆꯠꯄ
ꯌꯥꯝ ꯐꯩ ꯀꯣ ꯃꯤꯗꯤ ꯊꯕꯛ ꯊꯤꯕꯒ ꯌꯥꯝ ꯍꯩꯀꯣ
ꯍꯩꯇꯦ ꯎꯄꯥꯏ ꯂꯩꯇꯕꯒꯤ ꯊꯤꯔꯤꯅꯤ ꯀꯩꯅꯣ
ꯑꯣꯏꯔꯝꯒꯅꯤꯗ
ꯎꯝ ꯆꯥꯎꯌꯦ꯫
ꯀꯥ ꯄꯨꯂꯥꯞ ꯁꯦꯡꯗꯣꯛꯏꯔ
ꯎꯝ ꯉꯁꯤ ꯁꯦꯡꯗꯣꯛꯄꯗꯣ ꯍꯌꯦꯡ ꯑꯃꯨꯛꯀꯥ ꯁꯦꯡꯗꯣꯛ ꯅꯥꯡꯉꯔꯣꯏ ꯉꯁꯤ ꯁꯦꯡꯕꯅ ꯍꯌꯦꯡ ꯁꯦꯡꯉꯅꯤ
ꯑꯥ
ꯇꯧꯕ ꯅꯨꯡꯉꯥꯏꯌꯦ ꯃꯣꯏꯗꯤ
ꯔꯨꯝ ꯈꯔ ꯅꯨꯡꯇꯤꯒꯤ ꯇꯧꯗꯦꯕꯀꯣ
ꯅꯨꯡꯇꯤꯒꯤ ꯇꯧꯕꯁꯦ
ꯇꯪꯈꯥꯏ ꯇꯪꯈꯥꯏ ꯁꯤꯜꯂꯤꯅꯦꯕ
ꯎꯝ ꯅꯨꯡꯇꯤꯗ ꯀꯤꯠꯆꯟꯒ ꯀꯃꯟ ꯆꯥꯛ ꯆꯥꯕ ꯃꯐꯝꯗꯣ ꯑꯗꯨ ꯈꯛꯇꯅꯤ
ꯑꯗꯨꯒ ꯃꯣꯏ ꯃꯣꯏꯒꯤ ꯀ꯭ꯂꯤꯅꯤꯛ ꯑꯃ ꯂꯩꯌꯦ ꯑꯗꯨꯒ
ꯀ꯭ꯂꯤꯅꯔ ꯋꯥꯁꯔ ꯀꯥꯏꯅ ꯐꯤ ꯁꯨꯋꯦ
ꯅꯠꯇꯦ ꯀ꯭ꯂꯤꯅꯤꯛ ꯑꯃ ꯍꯥꯡꯉꯦ ꯃꯣꯏꯒꯤ
ꯑꯥ ꯑꯥ ꯃꯣꯏ ꯃꯤ ꯃꯤ ꯂꯩꯇꯕ꯭ꯔꯕ ꯃꯣꯏ ꯊꯕꯛ ꯁꯨꯅꯕ
ꯂꯩꯗꯕ ꯃꯥꯜꯂꯦ ꯃꯥ ꯃꯣꯏ ꯃꯆꯥꯅꯨꯄꯥ ꯅꯨꯄꯤ ꯊꯤꯔꯦꯕꯀꯣ ꯃꯥ ꯅꯨꯄꯤꯗꯣ ꯑꯥ ꯊꯕꯛ ꯇꯧꯕꯒꯤ ꯏꯃꯨꯡꯒꯤꯗꯣ ꯁꯦꯡꯗꯣꯛꯇꯕ ꯃꯥꯜꯂꯦ
ꯎꯝ
ꯑꯗꯨꯒꯤ ꯃꯥ ꯃꯕꯣꯛꯁꯤꯡꯗꯨꯁꯨꯀꯣ ꯈꯔ ꯍꯟꯅꯨꯔꯦ ꯑꯗꯨꯒꯤ ꯁꯦꯡꯗꯣꯛꯄ ꯉꯝꯗ꯭ꯔꯦꯅ
ꯌꯥꯝ ꯐꯩ ꯌꯥꯝ ꯐꯩ ꯃꯤꯗꯤ ꯊꯕꯛ ꯊꯕꯛꯁꯨ ꯀꯜꯂꯤ ꯃꯤꯁꯨ ꯐꯩ ꯂꯥꯏꯔꯤꯛꯁꯨ ꯑꯗꯨꯝ ꯌꯥꯏ ꯅꯠꯇ꯭ꯔ
ꯄꯩꯁꯥꯁꯨ ꯄꯥꯏ ꯃꯥꯜꯂꯦ ꯃꯣꯏ ꯏꯃꯨꯡꯗꯣ
ꯅꯪꯉꯣꯟꯗꯅꯦ ꯍꯥꯏꯔꯤꯁꯦ ꯄꯩꯁꯥꯁꯨ ꯄꯥꯏꯔꯝꯒꯥꯅꯤ ꯊꯕꯛ ꯇꯧꯔꯒꯗꯤ
ꯑꯦꯁ ꯄꯥꯏꯗꯦꯗ ꯃꯣꯏ ꯄꯨꯄꯨꯗꯣ ꯎꯝ ꯍꯣꯁꯄꯤꯇꯥꯜ ꯑꯗ ꯑꯃ ꯄꯨꯕ ꯃꯥꯜꯂꯦ ꯔꯤꯇꯥꯌꯔ ꯆꯠꯄꯒꯤ ꯃꯣꯏꯗ ꯑꯃꯨꯛꯀ ꯍꯥꯎꯗ
ꯄ꯭ꯔꯥꯏꯚꯦꯠ ꯍꯣꯁꯄꯤꯇꯥꯜ ꯑꯣꯏꯅ ꯍꯥꯡꯉꯦꯕꯀꯣ
ꯎꯝ ꯃꯣꯏꯗ ꯃꯣꯏ ꯌꯨꯝꯗ ꯃꯤ ꯑꯗꯨꯝ ꯂꯥꯛꯄꯅꯦ ꯃꯔꯛ ꯃꯔꯛ ꯅꯪꯁꯨ ꯍꯥꯡꯉꯣ ꯑꯩ ꯌꯦꯡꯕ ꯂꯥꯛꯀꯦ
ꯍꯩꯇꯦ ꯍꯩꯇꯦ ꯑꯩꯒ ꯌꯦꯡꯉꯗꯤ ꯖꯥꯠ ꯖꯥꯠ ꯇꯧꯔꯛꯀꯗꯣꯏꯅꯤ
ꯃꯤ ꯌꯦꯡꯕ꯭ꯔꯕꯨ ꯃꯤ ꯌꯦꯡꯕ꯭ꯔꯕꯥ ꯁꯦꯔꯥꯟ ꯇꯨꯔꯥꯟ ꯇꯧꯔꯛꯇꯅ ꯂꯣꯏ ꯀꯦꯁꯀ ꯄꯥꯟꯁꯤꯜꯂꯗꯅ ꯇꯣꯛꯆꯅꯤ
ꯇꯥꯅꯤꯡꯗꯦꯗ
ꯑꯗꯨꯒꯨꯝꯕ ꯍꯩꯖꯗꯦ ꯑꯩꯗꯤ ꯗꯥꯛꯇꯔꯗꯤ ꯑꯣꯏꯗꯤ ꯑꯣꯏꯅꯤꯡꯉꯦꯀꯣ ꯍꯥꯏꯗꯤ ꯗꯥꯛꯇꯔꯗꯤ ꯄꯩꯁꯥꯥ ꯌꯥꯝ ꯇꯥꯟꯕ ꯅꯨꯡꯉꯥꯏꯌꯦꯕ
ꯄꯩꯁꯥ ꯇꯥꯟꯕ ꯅꯨꯡꯉꯥꯏꯕ ꯈꯛꯇꯅꯦ ꯋꯥꯔꯤꯅ ꯃꯊꯥ ꯁꯥꯔꯤꯅꯦ
ꯁꯥꯗꯤ ꯁꯥꯔꯝꯒꯅꯤ ꯑꯗꯣ ꯌꯥꯝ ꯀꯟꯅ ꯁꯥꯅꯤꯡꯉꯥꯏꯗꯤ ꯂꯩꯇꯦꯗꯅ ꯂꯥꯛꯄꯗ ꯄꯦꯁꯦꯟꯒꯨꯝꯕ ꯌꯦꯡꯕ ꯂꯧ ꯁꯨꯕ ꯄꯨꯟꯁꯤꯅꯤꯗ ꯅꯨꯡꯉꯥꯏꯔꯤꯁꯤꯉꯣ
ꯑꯗꯨꯅ ꯅꯨꯡꯉꯥꯏꯌꯦ ꯇꯦꯟꯁꯟꯁꯨ ꯂꯩꯇꯦ
ꯂꯧ ꯋꯥꯅ ꯁꯨꯔꯒ ꯌꯨꯝ ꯂꯥꯛꯑꯒ ꯌꯥꯝ ꯅꯨꯡꯉꯥꯏꯅꯁꯨ ꯄꯣꯠ ꯊꯥꯔꯦ ꯍꯥꯏꯗꯤ ꯄꯩꯁꯥ ꯂꯩꯗꯕꯩ ꯋꯥꯅꯦꯕ ꯇꯦꯟꯁꯟ ꯄꯨꯗꯤ ꯁꯤ ꯂꯩꯇꯦ ꯃꯣꯏꯅ ꯇꯦꯟꯁꯟ ꯍꯥꯏꯁꯦ ꯄꯩꯁꯥꯒꯤ ꯇꯦꯟꯁꯟ ꯈꯛꯇꯅꯦꯕ
ꯎꯝ
ꯎꯝ ꯀꯩꯗꯧꯔꯤꯅꯣ ꯍꯧꯖꯤꯛꯇꯤ
ꯐꯣꯟ ꯌꯦꯡꯉꯒ ꯂꯩꯕꯅꯤꯅꯦ ꯉꯥꯏꯍꯥꯛ ꯂꯩꯔꯗꯤ ꯆꯥꯛ ꯊꯣꯡꯉꯅꯦ
ꯅꯪꯁꯨ ꯀꯩꯅꯣ ꯇꯧ ꯌꯥꯕꯅꯦ ꯁꯤꯚꯥꯏꯒꯤꯗꯣ ꯅꯣꯏꯗꯤ ꯋꯥꯡꯕꯅꯤꯅ
ꯑꯁ ꯆꯦꯟꯕ ꯉꯝꯗꯦ ꯑꯁ
ꯀꯩ ꯉꯝꯂꯣꯢꯗꯨꯢꯅꯣ ꯅꯪ ꯆꯦꯟ ꯍꯣꯠꯅꯔꯀꯥꯟꯗ ꯄ꯭ꯔꯦꯛꯇꯤꯁ ꯇꯧꯔꯗꯤ ꯌꯥꯒꯗꯣꯏꯅꯦ ꯄ꯭ꯔꯦꯛꯇꯤꯁ ꯇꯧꯗꯕꯒꯤꯅꯦ ꯍꯟꯗꯛ ꯅꯣꯏ ꯅꯃꯥꯟꯅꯕꯤꯗꯣ ꯅꯣꯏ ꯈꯨꯟꯗꯒꯤꯗꯣ ꯃꯥ ꯑꯦꯛꯖꯥꯝꯃꯨꯛ ꯇꯧꯇꯣꯏꯖꯤꯗꯤ ꯀꯩꯅꯣꯒꯤꯗꯣ
ꯑꯩꯈꯣꯏ ꯈꯪꯗꯦ ꯄꯥꯎ ꯐꯥꯎꯅꯗꯦ ꯃꯣꯏꯁꯨ ꯍꯥꯏꯔꯛꯇꯦ ꯃꯣꯏꯁꯨ ꯇꯧꯗꯦ ꯍꯪꯉꯁꯨ ꯐꯖꯅ ꯈꯨꯝꯕꯤꯗꯦ ꯃꯣꯏ ꯈꯛꯇ ꯈꯛꯇ ꯈꯟꯕꯅꯦꯅ ꯑꯩꯈꯣꯏꯁꯨ ꯇꯜꯂꯕ
ꯃꯣꯏꯗꯣ ꯀꯩꯅꯣ ꯇꯧꯕ ꯃꯥꯜꯂꯦꯀꯣ ꯑꯗꯨꯝ ꯇꯧꯋꯦ ꯍꯥꯏ ꯃꯣꯏ ꯃꯅꯥꯎ ꯅꯨꯄꯤꯁꯨ ꯍꯥꯏꯗꯤ ꯋꯥ ꯂꯣꯠꯄꯗꯣ ꯂꯣꯠ ꯒꯥꯟꯕꯗꯣ ꯁꯨꯃꯥꯏꯅ ꯇꯧꯋꯤ ꯍꯥꯏ
ꯇꯧꯒꯟꯕꯅꯦ ꯑꯩꯈꯣꯏ ꯑꯩꯈꯣꯏ ꯑꯩꯈꯣꯏꯅꯤ ꯃꯆꯤꯟ ꯃꯅꯥꯎ ꯆꯞ ꯃꯥꯟꯅꯩꯅ
ꯎꯝ
ꯑꯗꯨꯁꯨ ꯑꯩꯈꯣꯏꯕꯨ ꯋꯥꯗꯣ ꯑꯁꯦꯡꯕꯥ ꯉꯥꯡ ꯑꯗꯨ ꯂꯣꯟꯅ ꯂꯣꯟꯅ ꯃꯣꯏꯒꯤ ꯈꯛꯇ ꯈꯜꯂꯒ
ꯀꯩꯅꯣꯕ ꯑꯗ ꯌꯥꯝ ꯀꯟꯅ ꯍꯥꯏꯗꯤ ꯈꯩ ꯂꯩꯔꯤꯛ ꯇꯝꯕ ꯉꯥꯛꯇ ꯑꯣꯏꯔꯒꯗꯤ ꯑꯩꯒꯤ ꯄ꯭ꯔꯣꯕ꯭ꯂꯦꯝꯗ ꯗꯨꯝ ꯁꯦꯔ ꯇꯧꯕ ꯌꯥꯏꯗꯅ ꯑꯗꯨ ꯇꯧꯗꯦꯕ ꯃꯣꯏ
ꯃꯣꯏ ꯃꯃꯥꯁꯨ ꯑꯣꯏꯕꯅꯤ
ꯅꯪ ꯅꯪꯁꯨ ꯃꯔꯛ ꯃꯔꯛꯇ ꯃꯣꯏꯒꯤ ꯏ ꯈꯔ ꯆꯨꯕ ꯃꯥꯜꯂꯦꯗ ꯍꯥꯟꯅꯗ
ꯆꯨꯗꯦꯍꯦ ꯑꯩꯅꯗ ꯇꯁꯦꯡ ꯇꯁꯦꯡꯅ ꯉꯥꯡꯕꯤꯔ ꯅꯣꯏꯅ ꯊꯥꯖꯗ꯭ꯔꯒ
ꯑꯁ ꯍꯣꯏꯅꯦ ꯃꯣꯏꯒꯤꯗꯣ ꯅꯨꯡꯉꯥꯏꯗꯣꯏꯅꯦ ꯁꯨꯃꯥꯏ ꯇꯧꯕꯗꯣ ꯑꯗ ꯃꯅꯥꯎꯅꯨꯄꯤꯁꯨ ꯃꯃꯥꯟꯅꯕꯤ ꯃꯌꯥꯝꯅ ꯁꯨꯃꯥꯏꯅ ꯇꯧꯋꯦ ꯍꯥꯏ ꯊꯕꯛ ꯆꯠꯂꯒꯁꯨ ꯍꯥꯏꯔꯝꯗꯦ ꯍꯥꯏ
ꯑꯥꯎ ꯂꯣꯟꯅ ꯂꯣꯟꯅ
ꯂꯣꯟꯅ ꯂꯣꯟꯅ ꯍꯣꯏ ꯂꯣꯟꯅ ꯑꯗꯨꯝ ꯇꯧꯋꯦ ꯍꯦ ꯎꯝ
ꯇ ꯀꯥꯟꯅꯗꯦ
ꯊꯥꯗꯤ ꯊꯥꯔꯝꯒꯅꯤꯀꯣ ꯃꯥꯗꯣ ꯍꯟꯗꯛ ꯆꯍꯤꯁꯨ
ꯊꯥꯔꯝꯅꯤ ꯗꯣ ꯈꯪꯗꯦ ꯅꯍꯥꯟ ꯑꯈꯣꯏ ꯀꯥꯟꯗ ꯅꯪ ꯊꯥꯗ꯭ꯔꯕꯣꯅ ꯕꯤꯠ ꯂꯩꯇ꯭ꯔꯦꯍꯦ ꯍꯥꯏꯗꯤ ꯍꯥꯏꯍꯧꯕꯅꯤ ꯊꯥꯖꯕ ꯂꯩꯇꯕꯅꯤ ꯃꯣꯏꯅ
ꯀꯩꯅꯣ ꯕꯤꯜ ꯂꯩꯇ꯭ꯔꯦ ꯍꯥꯏꯁꯦ ꯆꯍꯤ ꯂꯩꯔꯤꯕ ꯅꯠꯇ꯭ꯔꯣ ꯇ꯭ꯔꯥꯏ ꯇꯧꯁꯜꯂꯒ
ꯕꯦꯁꯇꯒꯤ ꯆꯍꯤ ꯑꯃꯗꯤ ꯈꯔ ꯑꯗꯨꯝ ꯍꯟ
ꯌꯥꯝ ꯂꯩꯥꯏꯔꯤꯗ
ꯑꯈꯣꯏꯒꯖꯦ ꯃꯥꯟꯅꯔꯝꯒꯅꯤꯗ ꯑꯗꯨ ꯀꯩꯅꯣ ꯃꯥ ꯃꯥꯛꯇꯣ ꯈꯪꯅꯤꯡꯕꯀꯣ ꯍꯟꯗꯛꯀꯤ ꯃꯣꯏꯒꯤꯖꯨ ꯍꯥꯟꯅꯗꯤ ꯀꯩꯅꯣ ꯂꯧꯗ꯭ꯔꯣ ꯇꯤ ꯁꯤ ꯑꯦꯁ ꯀꯝ ꯄꯅꯤꯅ ꯀꯣꯏꯁꯟ ꯁꯦꯠꯇꯤꯡ ꯇꯧꯕꯗꯣ ꯀꯣꯏꯁꯟ ꯁꯦꯝꯕꯗꯣ ꯍꯟꯗꯛꯅ ꯗꯤ ꯁꯤ ꯑꯦꯁ ꯁꯦꯝꯗ꯭ꯔꯦꯕ ꯍꯟꯗꯛꯇꯤ ꯀꯩꯅꯣꯅ ꯁꯦꯝꯃꯦꯕ ꯏꯗꯨꯀꯦꯇꯤꯅ ꯑꯗꯨꯒ ꯀꯣꯏꯁꯟ ꯁꯦ ꯌꯥꯝ ꯂꯨꯅ ꯀꯩꯅꯣ ꯇꯧꯔꯦꯕꯀꯣ ꯇꯤ ꯁꯤ ꯑꯦꯁꯇꯒꯤ
ꯂꯨꯏ ꯂꯨꯕ꯭ꯔꯣ ꯅꯍꯥꯟꯅꯒꯤ
ꯂꯣꯔꯕꯅꯦ ꯍꯣ ꯑꯗꯒ ꯃꯣꯏ ꯃꯥꯗꯤ ꯑꯦꯖꯤꯗꯤ ꯑꯦꯛꯁꯄꯔꯤꯌꯦꯟ ꯀꯩꯅꯣ ꯇꯧꯔꯕꯅꯤꯅ ꯑꯦꯛꯁꯄꯤꯔꯤꯌꯦꯟꯁ ꯂꯩꯔꯕꯅꯤꯅ ꯃꯥꯒꯤꯗꯣ ꯃꯥꯛ ꯈꯪꯅꯤꯡꯕ
ꯑꯗꯣ ꯐꯣꯟ ꯇꯧꯔꯒ ꯍꯪꯉꯣ
ꯎꯝ ꯍꯪꯉꯔꯣꯏ ꯍꯪꯉꯁꯨ ꯍꯥꯏꯕꯤꯔꯝꯗꯧ ꯃꯥꯥꯟꯗꯦ
ꯍꯟꯗꯛ ꯆꯞꯇꯔ ꯑꯅꯧꯕꯒꯁꯦ ꯂꯣꯏ ꯂꯥꯛꯑꯦ ꯀꯦꯂꯦꯟꯗꯔꯒꯗꯣ
ꯑꯥ
ꯀꯂꯦꯟꯗꯔꯁꯨ ꯂꯥꯛꯑꯦ ꯑꯗꯨꯒ꯫ ꯀ꯭ꯂꯣꯛꯇꯣ ꯑꯗꯨꯁꯨ ꯂꯥꯑꯦ꯫
ꯕ꯭ꯔꯣꯟꯗ꯫
ꯍꯣꯏ ꯂꯥꯑꯦ ꯃꯣꯏ ꯀꯂꯦꯟꯗꯔꯒꯤꯁꯨ꯫ ꯁꯦꯐ ꯑꯇꯩꯗꯅ ꯍꯥꯡ ꯑꯇꯩꯗꯅ ꯍꯪ ꯁꯨꯃꯥꯏꯟ ꯇꯧꯗꯦꯕꯀꯣ ꯍꯥꯡꯗꯕꯤꯗ꯫ ꯑꯈꯣꯏꯒꯤꯅ ꯀꯂꯦꯟꯗꯔ ꯍꯪꯒꯦꯕ ꯑꯗꯨꯏ ꯃꯍꯨꯠꯇ ꯀ꯭ꯂꯣꯞ ꯀꯨꯁ ꯁꯟ ꯑꯅꯤ ꯍꯪꯂꯖꯦꯕꯀꯣ
ꯑꯣ..
ꯑꯗꯨꯁꯨ ꯀꯣꯏꯁꯟꯗꯨꯁꯨ ꯐꯣꯔꯃꯨꯂꯥꯒꯤ ꯇꯥꯏꯞ ꯅꯠꯇꯦꯕ ꯌꯥꯝ ꯂꯨꯅ ꯍꯪꯉꯦꯕ ꯑꯈꯣꯏ ꯀ꯭ꯂ꯭ꯣꯞ ꯀꯦꯂꯦꯟꯗꯔꯒꯤꯗꯣ ꯏꯖꯅꯤꯡꯗ ꯃꯇꯝ ꯂꯧꯕ ꯀꯣꯏꯁꯟ ꯉꯥꯛꯇꯅꯦ ꯑꯗꯨꯒꯤ ꯔꯤꯖꯅꯤꯡꯗ ꯍꯥꯟꯅ ꯇꯤꯁꯤꯑꯦꯖꯦ ꯌꯥꯝ ꯂꯥꯏꯔꯝꯃꯗꯣ ꯑꯩ ꯍꯟꯗꯛ ꯔꯤꯖꯅꯤꯡꯗ ꯀꯣꯏꯁꯟ ꯆꯨꯝꯕꯖꯦ